ꯇꯥꯕ꯭ꯔꯣ ꯇꯥꯏꯌꯦ ꯇꯥꯏꯌꯦ ꯍꯧꯖꯤꯛ ꯇꯥꯕ꯭ꯔꯣ
ꯑꯩꯅꯦ ꯍꯧꯖꯤꯛꯇꯤ ꯀꯔꯤꯒꯤꯔꯅꯦ
ꯉꯁꯥꯏꯒꯤꯗꯣ ꯑꯩꯁꯨ ꯈꯪꯗꯦꯅꯦ
ꯑꯩꯈꯣꯏ ꯅꯨꯄꯤ ꯑꯩꯈꯣꯏ ꯇꯥꯏꯅꯦ ꯍꯧꯖꯤꯛꯇꯤ ꯑꯩ ꯅꯣꯛꯄꯗꯣ ꯌꯥꯔꯔꯣꯏ ꯑꯩꯒꯤ ꯏꯆꯥ ꯅꯨꯄꯤꯗꯣ ꯍꯧꯒꯠꯄꯒꯤ ꯌꯥꯗ꯭ꯔꯅꯦ ꯈꯣꯏꯁꯦ ꯑꯩꯈꯣꯏꯁꯦ
ꯅꯪꯒꯤ ꯅꯪꯒꯤ ꯅꯆꯥꯅꯨꯄꯤꯗꯣ ꯃꯀꯣꯛꯇꯣ ꯇꯞꯅ ꯇꯞꯅ ꯐꯨꯑꯣ ꯇꯨꯝꯅꯤꯉꯥꯏ
ꯁꯤ ꯅꯨꯄꯤꯁꯦ ꯑꯩꯈꯣꯏꯒꯤ ꯈꯨꯟꯗ ꯃꯩꯗꯣ ꯂꯥꯛꯇꯕꯒꯤ ꯑꯩꯈꯣꯏꯒꯤ ꯀꯩꯅꯣ ꯏꯨꯃꯗꯣ ꯁꯥꯕꯒꯤꯀꯣ ꯇꯨꯝꯕ ꯌꯥꯗꯕꯒꯤ ꯑꯗꯨꯒꯤꯅꯦ
ꯍꯣꯏ ꯁꯥꯕꯅꯦ ꯀꯩꯅꯣꯃꯅꯥ ꯍꯨꯝꯃꯣꯅ ꯅꯪꯒꯤ ꯅꯨꯄꯥ ꯂꯩꯇ꯭ꯔꯣ ꯆꯦ ꯑꯃꯅ ꯍꯨꯝꯕꯤꯔꯒ ꯇꯨꯝꯍꯜꯂꯣ
ꯑꯁ ꯍꯧꯖꯤꯛꯁꯦ ꯎꯝ ꯀꯔꯤꯅꯣ ꯑꯩꯈꯣꯏꯒꯤ ꯕꯦꯇ꯭ꯔꯤ ꯂꯩꯔꯤꯅꯦ ꯑꯗꯣ
ꯎꯝ
ꯑꯗꯣ ꯂꯩꯌꯦ ꯑꯗꯣ ꯕꯦꯇ꯭ꯔꯤꯁꯨ ꯀꯅꯥꯅꯅꯣꯅꯦ ꯑꯣꯐ ꯇꯧꯈ꯭ꯔꯦꯅꯦ ꯁꯤ ꯅꯨꯄꯤꯗꯤꯀꯣ ꯌꯥ ꯌꯥꯗ꯭ꯔꯦꯅꯦ ꯐꯦꯟ ꯂꯩ ꯇ꯭ꯔꯗꯤ ꯇꯨꯝꯂꯔꯣꯏ ꯃꯥꯁꯦ
ꯁꯥꯕꯒꯤ ꯇꯨꯝꯕ ꯉꯝꯗꯕꯒꯤꯅꯤ
ꯅꯨꯄꯥꯈꯣꯏꯗꯤ ꯇꯨꯝꯈ꯭ꯔꯕꯣ
ꯐꯣꯟ ꯌꯦꯡꯉꯒ ꯂꯩꯅꯦ ꯕꯣꯜ ꯌꯦꯡꯒꯅꯤ ꯍꯥꯏꯅꯦ ꯈꯪꯗꯦ ꯇꯨꯝ ꯇꯨꯝꯃꯗꯔꯥ ꯕꯣꯜ ꯌꯦꯡꯒꯗ꯭ꯔꯥ ꯑꯩꯈꯣꯏ ꯏꯆꯥꯅꯨꯄꯤꯗꯣ ꯉꯁꯤꯁꯦ ꯃꯥꯒꯤ ꯀꯔꯤꯅꯣ ꯇꯤꯂꯥꯏ ꯈꯨꯨꯨꯝꯕꯤꯗꯣ ꯈꯪꯕ꯭ꯔꯅꯦ ꯅꯪ
ꯈꯪꯉꯦ ꯈꯪꯉꯦ
ꯑꯗꯣ ꯃꯉꯣꯟꯗ ꯆꯥꯛ ꯇꯧꯔꯒ ꯌꯥꯗ꯭ꯔꯦꯅꯦ ꯂꯣꯏꯅꯃꯛ ꯍꯥ
ꯑꯗꯣ ꯍꯩꯒꯨꯝꯕꯅꯀꯣ ꯅꯪꯒꯤ ꯂꯣꯟ ꯇꯥꯔꯒ ꯑꯩꯁꯨ ꯂꯣꯟ ꯐꯩꯒꯦ ꯇꯧꯋꯦꯗ ꯒ꯭ꯌꯥꯟ ꯃꯥꯟ ꯇꯥꯗꯦ
ꯑꯗꯣ ꯉꯁꯥꯏ ꯑꯗꯨꯝ ꯍꯥꯏꯅꯦ ꯑꯩꯈꯣꯏꯁꯦ ꯎꯝ ꯑꯥꯗ ꯂꯩꯕ ꯅꯨꯄꯤ ꯅꯣꯏ ꯈꯨꯟ ꯅꯣꯏ ꯂꯩꯕ ꯃꯐꯝꯗ ꯂꯩꯕ ꯅꯨꯄꯤꯗꯣ ꯏꯄꯥ ꯒꯤ ꯑꯗꯣ ꯃꯥ ꯃꯥꯁꯨ ꯑꯗꯨꯝꯃꯥꯏꯅ ꯅꯪ ꯋꯥꯡ ꯅꯪꯒꯤ ꯋꯥꯗꯣ ꯑꯩꯈꯣꯏꯁꯨ ꯑꯗꯨꯝ ꯉꯥꯡꯅꯤꯉꯥꯏ ꯇꯧꯋꯤꯅꯤ ꯍꯥꯏꯅꯦ ꯈꯪꯕ ꯑꯗꯨꯁꯨ
ꯇꯧꯋꯦꯕ ꯍꯥꯏꯗꯤ
ꯎꯝ
ꯇꯧꯗꯤ ꯇꯧꯕꯅꯦ ꯑꯩꯁꯦ ꯅꯍꯥꯟ ꯊꯥꯏꯅ ꯑꯃ ꯏꯃꯥꯟꯅꯕꯤ ꯑꯃ ꯀꯩꯅꯣꯔꯣꯝꯒꯤ ꯑꯃ ꯇꯤꯟꯅꯩꯌꯦꯕꯀꯣ
ꯎꯝ
ꯇꯥꯎ ꯑꯗꯨ ꯃꯣꯏꯅ ꯂꯣꯟꯕ ꯂꯣꯟꯗꯥꯗꯣ ꯀꯩꯅꯣꯝꯃ ꯏꯐꯩ ꯐꯩꯔ ꯉꯥꯡꯕꯅꯦꯕ ꯑꯩꯁꯦ ꯀꯨꯏ ꯃꯥꯁꯦ ꯑꯗꯨꯝ ꯂꯨꯅ ꯇꯤꯟꯅꯔꯛꯄꯒꯤ ꯊꯥ ꯑꯃ ꯍꯦꯜꯂꯛꯄꯁꯦ ꯃꯥꯗꯧꯅ ꯑꯗꯨꯝ ꯉꯥꯡꯔꯛꯄ ꯍꯥꯏꯗꯣꯗꯤ ꯋꯥꯉꯥꯡ ꯁꯉꯥꯡꯗ ꯀꯣ ꯀꯣ ꯍꯥꯞ ꯑꯗꯣ ꯃꯤꯒꯤ ꯋꯥꯉꯥꯡꯗ ꯑꯗꯨꯝ ꯏꯟꯖꯕꯅꯦꯕ ꯑꯩ ꯑꯩꯈꯣꯏꯁꯦ ꯍꯥꯏꯗꯤ ꯍꯧꯖꯤꯛꯁꯨ ꯅꯪꯒꯤ ꯂꯣꯟꯗ ꯇꯥꯔꯒ ꯑꯩꯁꯨ ꯑꯗꯣ ꯇꯧꯔꯛꯀꯦ ꯇꯧꯋꯦꯕ
ꯑꯗꯨꯅꯤ ꯍꯥꯏꯗꯤ
ꯌꯥꯏ ꯌꯥꯏ
ꯑꯩꯈꯣꯏꯗꯤꯀꯣ
ꯑꯥ
ꯅꯣꯏꯒꯨꯝꯕ ꯅꯣꯏꯒꯨꯝꯕ ꯅꯣꯏ ꯂꯩꯕ ꯈꯨꯟꯗ ꯂꯩꯗꯨꯕ ꯕꯒꯤ ꯈꯣꯏꯗꯤ ꯆꯤꯡꯗ ꯂꯩꯕꯒꯤ ꯑꯗꯨꯒꯤꯅꯦ ꯕꯦꯝꯃꯥ ꯇꯝꯐꯥꯁꯅꯥ
ꯑꯁ ꯃꯗ ꯑꯁ ꯑꯗꯨ ꯅꯪꯅ ꯅꯪꯅ ꯍꯥꯏꯕ ꯐꯥꯎ ꯌꯥꯝ ꯌꯥꯝ ꯍꯩꯈ꯭ꯔꯦꯗ ꯑꯩꯈꯣꯏꯗꯤ ꯑꯩꯈꯣꯏꯗꯤ ꯊꯥꯏꯅ ꯀꯩꯅꯣ ꯇꯧꯗꯕꯅꯤ ꯍꯥꯏꯗꯤ ꯂꯣꯟꯗꯣ ꯌꯥꯝ ꯍꯩ ꯑꯗꯨꯝ ꯃꯤꯅ ꯍꯥꯏꯕ ꯒ꯭ꯌꯥꯟꯗꯤ ꯇꯥꯏꯌꯦꯅꯦ ꯅꯪꯁꯨ
ꯎꯝ ꯎꯝ
ꯒ꯭ꯌꯥꯟ ꯇꯥꯔꯁꯨ ꯑꯩꯈꯣꯏꯅ ꯁꯤꯖꯤꯟꯅꯗꯕꯒꯤ ꯂꯣꯟ ꯍꯦꯛꯇ ꯉꯥꯡꯔꯛꯄꯗ ꯀꯔꯤꯅꯣꯝꯃ ꯍꯦꯛ ꯅ ꯑꯩꯈꯣꯏꯒꯤ ꯏꯁꯥꯗ ꯉꯥꯡꯕꯅ ꯐꯩꯕꯒꯨꯝꯕ ꯍꯦꯛꯇ ꯁꯣꯏꯕꯅꯦꯕ
ꯅꯣꯏꯗꯤ ꯌꯥꯝ ꯍꯩꯈ꯭ꯔꯦꯅꯦ
ꯅꯠꯇꯦ ꯑꯩꯈꯣꯏꯁꯨ ꯍꯧꯖꯤꯛꯇꯤ ꯌꯥꯝ ꯍꯩꯇ꯭ꯔꯦ ꯅꯍꯥꯟ ꯑꯗꯨꯝ ꯈꯔ ꯇꯩ ꯇꯝꯂꯤꯉꯩꯗꯗꯤ ꯍꯣꯏ ꯏꯃꯥꯟꯅꯕꯤ ꯏꯃꯥꯟꯅꯕ ꯇꯤꯟꯅꯕꯒꯤ ꯂꯣꯟꯁꯦ ꯃꯣꯏꯗꯧꯅ ꯉꯥꯡꯕ ꯍꯩꯕꯅꯦꯕ
ꯎꯝ
ꯑꯗꯣ ꯍꯧꯖꯤꯛꯇꯤ ꯏꯃꯥꯟꯅꯕꯤ ꯏꯃꯥꯟꯅꯕꯁꯨ ꯑꯥ ꯑꯩꯈꯣꯏꯔꯣꯝꯒꯤ ꯃꯤꯅ ꯇꯗꯨꯝ ꯐꯣꯟ ꯇꯧꯕ ꯑꯣꯏꯔꯣ ꯀꯔꯤ ꯇꯧꯕ ꯑꯣꯏꯔꯣ ꯑꯩꯈꯣꯏ ꯑꯩꯈꯣꯏꯒꯤ ꯂꯣꯟꯗꯥ ꯑꯗꯨꯝ ꯁꯥꯅꯈ꯭ꯔꯕꯒꯤ ꯍ ꯉꯥꯡꯕꯕꯨꯗꯤ ꯍꯩꯔꯁꯨ ꯍꯦꯛꯇ ꯐꯩꯌꯦꯕ
ꯑꯝ
ꯀꯔꯤꯒꯤ ꯃꯊꯦꯜ ꯇꯧꯔꯦ ꯍꯥꯥ ꯇꯥꯕ꯭ꯔꯣ
ꯅꯣ
ꯇꯥꯏꯅꯦ
ꯀ ꯂꯩꯕ꯭ꯔꯣ
ꯅꯣꯏ ꯈꯨꯟ ꯅꯣꯏ ꯈꯨꯟ ꯅꯣꯏ ꯂꯩꯕꯣ ꯎꯝ ꯂꯩꯀꯥꯏꯗꯣ ꯅꯦꯠꯋꯥꯛ ꯐꯥꯠꯇꯕ ꯃꯥꯂꯦ ꯀꯔꯤꯅꯣ ꯑꯩꯈꯣꯏꯗꯤ ꯌꯥꯝ ꯐꯥꯏꯅꯦ ꯁꯤꯗꯒꯤ
ꯑꯩꯒꯤꯁꯨ ꯌꯥꯝ ꯐꯥꯕꯅꯦ ꯈꯪꯗꯦ
ꯅꯪꯒꯤ ꯋꯥꯗꯣ ꯀꯔꯤꯅꯣ ꯇꯞ ꯇꯞ ꯇꯧꯋꯦꯅꯦ ꯀꯔꯤꯅꯣ
ꯑꯩꯅ ꯇꯥꯞꯅ ꯉꯥꯡꯕꯒꯤꯅꯦ
ꯍꯨꯝ
ꯑꯩꯅ ꯇꯞꯅ ꯉꯥꯡꯕ ꯑꯣꯏꯔꯝꯅꯤꯌꯦ
ꯅꯪ ꯅꯅꯥꯎ ꯅꯨꯄꯥ ꯂꯩꯕꯗꯣ
ꯍꯣꯏ
ꯒꯥꯔꯤ ꯇꯧꯕ꯭ꯔꯅꯦ ꯊꯕꯛ ꯎ ꯀꯣꯂꯦꯖ ꯒꯥꯕ꯭ꯔꯥ
ꯊꯕꯛ ꯇꯧꯇꯦꯗꯃꯥ ꯅꯨꯄꯤ ꯊꯤꯍꯜꯂꯅꯤ
ꯍꯣꯏ
ꯨꯋꯤꯁ ꯇꯧꯔꯦ ꯀꯩꯗꯧꯔꯦ
ꯑꯁꯦꯡꯕꯅꯦ
ꯍꯣꯏ ꯅꯨꯄꯤ ꯊꯤꯍꯜꯂꯒꯦ ꯃꯆꯥ ꯃꯁꯨ ꯄꯣꯛꯑ ꯌꯣꯛꯂꯒ ꯂꯩꯒꯠꯅꯨ ꯑꯗꯨꯅ ꯐꯠꯇ꯭ꯔꯣ
ꯅꯣꯡꯅꯤꯡꯢꯗ ꯀꯔꯤꯅꯣ ꯑ ꯉꯥꯎꯕ꯭ꯔ ꯅꯪ
ꯁꯤꯅꯥꯎ ꯄꯦꯂꯥ ꯉꯥꯎꯗꯦ ꯑꯩ ꯑꯩꯁꯨ ꯌꯨꯝ ꯄꯥꯟꯈ꯭ꯔꯒꯦ ꯈꯟꯂ ꯂꯩꯔꯕꯅꯤ
ꯑꯩꯈꯣꯏ ꯅꯣꯏꯗꯣ ꯅꯨꯡꯉꯥꯏꯅ ꯂꯩꯅꯦ ꯑꯩꯈꯣꯏ ꯃꯧ ꯑꯣꯏꯔꯒꯦ ꯌꯥꯝ ꯋꯥꯈ꯭ꯔꯦꯅꯦ ꯑꯗꯨ ꯈꯪꯈ꯭ꯔꯣ ꯑꯩꯈꯣꯏ ꯀ꯭ꯔꯤꯅ ꯑꯩꯈꯣꯏ ꯑꯩꯈꯣꯏꯗ ꯎꯔꯒ ꯈꯪꯈ꯭ꯔꯣꯅꯦ
ꯎꯔꯒꯗꯤ ꯈꯪꯉꯦ ꯑꯗꯨ ꯑꯣꯏꯔꯁꯨ ꯅꯣꯏꯗꯤ ꯅꯆꯥꯅꯁꯨꯁꯦ ꯂꯩꯩꯁꯥ ꯄꯐꯪ ꯑꯣꯏꯔꯀꯥꯟꯗ ꯑꯩꯈꯣꯏ ꯅꯧꯅ ꯌꯨꯝ ꯍꯥꯜꯂꯒ ꯏꯆꯥ ꯏꯁꯨꯁꯦ ꯑꯉꯥꯡ ꯃꯆꯥ ꯇꯋꯥꯡ ꯆꯠꯂꯒ ꯂꯩꯌꯦ ꯑꯩꯈꯣꯏꯁꯨ ꯅꯨꯡꯉꯥꯏꯔꯣꯏꯅꯦ ꯅꯠꯇ꯭ꯔꯥ
ꯅꯨꯄꯥꯗꯤ ꯊꯤ ꯂꯩꯕ꯭ꯔꯅꯦ ꯅꯣꯏꯒꯤꯁꯦ
ꯅꯨꯄꯥꯁꯦ ꯑꯩ ꯃꯔꯤ ꯃꯉꯥ ꯂꯩꯌꯦꯀꯣ
ꯀꯅꯥꯗ ꯄꯥꯟꯁꯤꯔꯥ ꯍꯥꯏꯅ ꯈꯟ ꯀꯣꯏꯗꯤ ꯀꯣꯏꯔꯦꯕꯀꯣ
ꯎꯝ
ꯁꯨꯝ ꯁꯨꯝ ꯈꯪꯅꯕ ꯌꯥꯝ ꯂꯩ ꯑꯗꯨ ꯑꯣꯏꯅꯤꯡꯉꯥꯏꯁꯦ
ꯄꯩꯁꯥ ꯄꯩꯁꯥ ꯌꯥꯝ ꯄꯥꯏꯕ ꯅꯨꯄꯥꯗ ꯆꯠꯂꯣ
ꯃꯌꯥꯝ ꯄꯥꯏ ꯅꯨꯄꯥꯁꯦ ꯃꯁꯛ ꯊꯤꯅꯦ
ꯍꯧꯖꯤꯛꯀꯥꯟꯗꯤꯀꯣ ꯄꯩꯁꯥꯅ ꯀꯅ ꯇꯧꯕꯒꯤ ꯄꯩꯁꯥ ꯂꯩꯅꯥꯕ ꯃꯤꯗ ꯆꯠꯂꯨꯅꯦ ꯃꯤꯁꯤꯡꯗꯣ ꯈꯪꯕꯔ ꯇꯥꯕ꯭ꯔꯥ ꯃꯤꯁꯤꯡꯗꯣ ꯄꯩꯁꯥ ꯄꯥꯏꯕ ꯅꯨꯄꯥꯗ ꯆꯠ ꯅꯣꯝ ꯃꯤ ꯑꯗꯨꯅ ꯃꯁꯛ ꯐꯖꯗ꯭ꯔꯁꯨ ꯌꯥꯝ ꯑꯩꯈꯣꯏꯅ ꯂꯨꯅ ꯇꯧꯕ ꯑꯗꯨꯒꯨꯝꯕꯗ ꯎꯝ ꯀꯔꯤꯅꯣ ꯇꯧꯋꯣ ꯍꯥꯏꯔꯗꯣ ꯋꯥ ꯃꯣꯏꯒꯤ ꯋꯥꯗꯣ ꯂꯧꯒꯅꯨ ꯄꯩꯁꯥ ꯄꯥꯏꯔꯗꯤ ꯂꯣꯏꯔꯦ ꯑꯩꯈꯤꯏ ꯑꯩꯈꯣꯏꯒꯤ ꯄꯨꯟꯁꯤꯗꯤ ꯄꯩꯁꯥꯒꯤ ꯄꯨꯟꯁꯤꯅꯤꯅꯦ ꯄꯩꯁꯥ ꯄꯥꯏꯗ꯭ꯔꯗꯤ ꯀꯅꯣ ꯇꯧꯕꯗꯣ ꯑꯣꯏꯔꯔꯣꯏ
ꯄꯥꯏꯑꯦ ꯍꯣꯏꯅꯦ ꯑꯗꯨꯥꯏꯅ ꯍꯥꯏ ꯑꯩꯅꯁꯨ ꯈꯜꯂꯦ
ꯅꯪꯁꯨ ꯅꯪꯗꯤ ꯄꯩꯁꯥ ꯑꯗꯨꯝ ꯂꯩꯕꯤꯒ ꯂꯩꯕꯅꯤꯅ ꯅꯣꯏ ꯏꯃꯨꯡꯁꯨ ꯅꯨꯡꯉꯥꯏꯅ
ꯅꯨꯡꯉꯥꯏꯇꯦꯅꯦ ꯄꯩꯁꯥ ꯂꯩꯗꯕꯒꯤ ꯑꯉꯥꯡꯕꯨ ꯑꯉꯥꯡꯕꯨ ꯐꯥꯎ ꯄꯩꯁꯥ ꯂꯩꯗꯕꯒꯤ ꯑꯩꯈꯣꯏ ꯈꯨꯟꯗ ꯁ꯭ꯀꯨꯜ ꯀꯥꯔꯤꯅꯦ ꯑꯥꯗ ꯆꯠꯅꯤꯡꯉꯥꯏꯗꯣ
ꯅꯣꯏ ꯑꯉꯥꯡꯗꯤ ꯑꯉꯥꯡ ꯈꯔ ꯑꯣꯏꯔꯤꯅ ꯅꯦꯛ ꯃꯊꯪ ꯀꯨꯝꯁꯤꯗꯗꯤ ꯃꯊꯪ ꯆꯍꯤꯗꯗꯤ ꯊꯥꯕꯅ ꯑꯥ ꯃꯈꯥꯗ
ꯎꯝ ꯑꯗꯣ ꯊꯥꯅꯤꯡꯉꯥꯏꯗꯣ ꯄꯩꯁꯥ ꯂꯩꯇꯦꯅꯦ ꯑꯗꯨꯒꯤ ꯑꯩꯁꯨ ꯋꯥꯈ꯭ꯔꯅꯦ
ꯑꯁ ꯑꯁꯦꯡꯕ ꯑꯁ ꯅꯣꯏꯁꯤꯡꯁꯦ ꯅꯣꯏꯗꯤ ꯋꯥꯔꯁꯨ ꯋꯥꯕꯗꯣ ꯑꯗꯨꯝ ꯈꯔ ꯂꯩꯔꯗꯤ ꯀꯣꯛꯈ꯭ꯔꯅꯤ ꯑꯩꯈꯣꯏꯗꯤ ꯋꯥꯕꯁꯨ ꯍꯧꯗ꯭ꯔꯤ ꯅꯧꯅ ꯑꯃꯨꯛ ꯋꯥꯔꯛꯇꯣꯏꯅꯤꯅꯦ
ꯑꯗꯨꯗꯅꯦ ꯎꯝ ꯅꯨꯄꯤꯁꯤꯡꯁꯤꯀꯣ ꯑꯗꯨꯝ ꯅꯨꯄꯤ ꯂꯩꯁꯥꯕꯤ ꯇꯧ ꯇꯧꯗ꯭ꯔꯦ ꯇꯧꯕꯁꯨ ꯑꯉꯥꯡ ꯇꯧꯔꯁꯨ ꯑꯉꯥꯡ ꯑꯗꯨꯝ ꯂꯩꯔꯗꯤꯀꯣ ꯑꯩꯈꯣꯏ ꯌꯥꯝ ꯆꯞ ꯃꯟꯅꯩ
ꯑꯁ ꯑꯁꯦꯡꯕ ꯅꯪꯗꯤ ꯌꯨꯝ ꯄꯜꯂꯒ ꯒ꯭ꯌꯥꯟꯁꯨ ꯌꯥꯝ ꯇꯥꯈ꯭ꯔꯦ ꯌꯥꯝ ꯐꯩꯌꯦꯅꯦ
ꯅꯣꯏꯗꯤꯀꯣ ꯄꯩꯁꯥ ꯌꯥꯝ ꯄꯥꯏꯔꯒ ꯆꯠꯂꯣ ꯒ꯭ꯔꯨꯞ ꯌꯥꯝ ꯇꯧꯕ ꯃꯥꯜꯂꯤꯦꯗ ꯅꯣꯏꯗꯤ ꯄꯩꯁꯥ ꯌꯥꯝ ꯂꯩꯌꯦ
ꯑꯩ ꯑꯩ ꯄꯩꯁꯥ ꯌꯥꯝ ꯂꯩ ꯎꯕ꯭ꯔꯥ ꯅꯪ
ꯈꯪꯉꯅꯦ ꯄꯩꯁꯥ ꯌꯥꯝ ꯂꯩꯕꯅꯦ ꯅꯪ
ꯑꯁ ꯍꯣꯏ ꯍꯣꯏ ꯑꯩꯝꯐꯝ ꯂꯩꯇ꯭ꯔꯦ ꯍꯧꯖꯤ ꯀꯥꯟꯁꯦ ꯑꯗꯨꯃꯥꯏꯅ ꯍꯥꯏꯇꯥꯔꯦꯀꯣ
ꯐꯥꯒꯤ ꯇꯧꯅꯦ ꯌꯥꯝ ꯋꯥꯔꯦ ꯂꯥꯏꯔꯔꯦ ꯋꯥꯔꯦ
ꯅꯣꯏ ꯑꯩꯈꯣꯏ ꯈꯨꯟꯗ ꯅꯣꯏ ꯏꯅꯥꯎꯅꯨꯄꯤ ꯑꯃ ꯂꯩꯕꯗꯣ
ꯍꯣꯏ
ꯃꯥꯁꯨ ꯇꯧꯕ꯭ꯔꯥ ꯑꯁꯤꯒꯨꯝꯕ
ꯏꯅꯥꯎꯅꯨꯄꯤ ꯍꯥꯏꯗꯤ ꯑꯩꯈꯣꯏ ꯈꯨꯟ ꯂꯧ ꯑꯩꯈꯣꯏ ꯈꯨꯟꯗ ꯅꯠꯇꯕ ꯌꯨꯝ ꯄꯥꯟꯈꯤꯕꯗꯣ
ꯎꯝ ꯅꯠꯇꯦ ꯑꯃꯗ
ꯑꯣꯜꯂꯤꯁꯕꯤ ꯃꯆꯥꯗꯣ ꯇꯧꯗꯦꯦ
ꯑꯥ ꯑꯣ
ꯃꯥ ꯍꯧꯖꯤꯛ ꯑꯩꯈꯣꯏꯅ ꯂꯣꯜꯂꯤꯕ ꯂꯣꯟꯁꯦ
ꯑꯣ
ꯃꯥ ꯂꯣꯟꯕ ꯍꯩꯇꯦ
ꯑꯣ ꯅꯪꯗꯤ ꯁꯤ ꯑꯁꯤꯗꯒꯤ ꯌꯥꯝ ꯀꯔꯤꯅꯣ ꯇꯧꯈ꯭ꯔꯦꯅꯦ ꯌꯥꯝ ꯅꯨꯡꯉꯥꯏꯌꯦ ꯅꯪꯉꯣꯟꯗ ꯑꯩꯈꯣꯏꯅ ꯎ ꯉꯥꯛꯆꯞꯄꯅꯦ ꯌꯥꯝ ꯀꯩꯅꯣ ꯇꯧꯕꯒꯤꯦ
ꯌꯥꯝ ꯉꯛꯉꯦ ꯉꯥꯛꯀꯅꯨ ꯉꯅꯣ ꯁꯤꯗꯤ ꯀꯩꯁꯨ ꯅꯠꯇꯦꯀꯣ ꯑꯁ ꯅꯗꯤ ꯑꯗꯨꯝ
ꯑꯗꯣ ꯄꯩꯁꯥꯗꯣ ꯀꯗꯥꯏꯗ ꯊꯝꯒꯨꯅꯤ ꯅꯪꯗꯤ
ꯑꯩ ꯃꯤꯑꯣꯏꯕꯅꯤꯅ ꯁꯤꯖꯤꯟꯅꯕ ꯖꯤ ꯅꯕꯂꯣ ꯀꯝ ꯂꯛꯇꯦ ꯍꯤ-ꯍꯤ-ꯍꯤ
ꯌꯥꯝ ꯑꯁ ꯉꯥꯛꯆꯩꯅꯦ ꯑꯩꯈꯣꯏꯒꯤ ꯑꯩꯈꯣꯏꯒꯤ ꯐꯦꯃꯤꯂꯤꯁꯦ ꯅꯪꯉꯣꯟꯗ ꯉꯥꯛꯆꯩꯅꯤ ꯀ ꯀꯔꯃꯥꯏꯅ ꯇꯧꯕꯅꯅꯦ ꯁꯤ ꯅꯨꯄꯤꯁꯦ ꯍꯪꯉꯒ ꯑꯁ
ꯅꯣꯏ ꯐꯦꯃꯤꯂꯤꯔꯣꯝꯇꯒ ꯅꯪ ꯂꯣꯡꯉꯛꯏꯁꯦ
ꯑꯩꯈꯣꯏ ꯐꯦꯃꯤꯂꯤꯅꯦ ꯀꯔꯤꯅꯣ ꯑꯩꯉꯣꯟꯗ ꯑꯩꯅ ꯃꯣꯏꯗ ꯍꯥꯏꯕ ꯑꯗꯨꯗꯒꯤ ꯑ
ꯌꯥꯏ ꯅꯪꯁꯨ ꯅꯣꯏꯒꯤ ꯐꯦꯃꯤꯂꯤꯗ ꯋꯥꯔꯤ ꯂꯤꯔꯦ ꯂꯩꯔꯤꯔꯣ ꯂꯩꯕꯒꯤ
ꯆꯥꯛ ꯆꯥꯅꯤꯡꯉꯥꯏꯗꯣ ꯊꯝ ꯀꯔꯤꯅ ꯇꯧꯕ ꯀꯥꯟꯗ ꯑꯩꯅ ꯍꯥꯏꯕ ꯑꯗꯨꯒꯤ ꯑꯁ ꯃꯥꯗꯤ ꯌꯥꯝ ꯑꯁ ꯍꯥꯕ ꯈꯅꯤ ꯄꯔ ꯎ ꯃꯥ
ꯅꯪꯒꯤ ꯂꯣꯟꯁꯤꯗꯤꯇꯥꯥꯕ ꯌꯥꯝ ꯅꯨꯡꯉꯥꯏꯌꯦꯕꯣ
ꯑꯩꯉꯣꯟꯗ ꯁꯤꯒꯨꯝꯕ ꯇꯧꯕꯁꯦ ꯅꯪꯒꯤꯗꯤ ꯅꯨꯡꯉꯥꯏꯔꯣꯏꯅꯦ ꯑꯩꯒꯤꯗꯤ ꯅꯨꯡꯉꯥꯏꯌꯦ ꯅꯪꯒꯤꯗꯤ ꯑꯩꯗꯣ ꯇꯇ ꯑꯩꯗꯣ ꯍꯥꯏꯕꯗꯣ ꯍꯥꯏꯕꯗꯣ ꯈꯪꯗꯕꯒꯤ ꯅꯪꯗꯤ ꯅꯨꯡꯉꯥꯏꯔꯣꯏ
ꯑꯩꯗꯤ ꯅꯨꯡꯉꯥꯏꯕ ꯑꯣꯏꯅ ꯅꯣꯛꯄꯗ ꯁꯤꯒꯦꯗꯧꯔꯦ ꯑꯩ ꯑꯩꯁꯦ ꯌꯥꯝ ꯅꯣꯛꯃꯟꯕꯒꯤ ꯃꯤꯅ ꯅꯪꯁꯦ ꯀꯨꯏ ꯀꯨꯏꯅ ꯂꯩꯁꯥ ꯑꯣꯏꯔꯔꯣꯏꯌꯦꯦ ꯍꯥꯏꯕꯗꯤ ꯅꯣꯛꯄꯗꯤ ꯈꯨꯨꯏꯗ꯭ꯔꯥ ꯃꯥꯏꯒꯨꯝꯕꯁꯦ ꯑꯁ ꯅꯪ ꯁꯣꯏꯗ꯭ꯔꯦ ꯆꯍꯤ ꯀꯨꯟꯊ꯭ꯔꯥ ꯌꯧꯗ꯭ꯔꯤꯉꯩꯗ ꯅꯪꯒꯤ ꯃꯥꯏꯗꯣ ꯂꯣꯏꯅ ꯈꯣꯏꯖꯤꯜꯂꯛꯑꯅꯤ ꯌꯥꯝ ꯅꯣꯛ ꯀꯞꯄꯒꯤ ꯍꯥꯏꯕꯅꯦꯕ ꯃꯤꯅ ꯐꯥꯒꯤ ꯇꯧꯔꯒ
ꯅꯪꯗꯤ ꯁ꯭ꯀꯨꯜ ꯀꯥꯔꯤꯉꯩꯗ ꯌꯥꯝ ꯅꯣꯛꯈ꯭ꯔꯦꯅꯦ
ꯑꯩꯅ ꯇꯨꯝꯕ ꯃꯇꯝꯗꯁꯦ ꯑꯣꯝ ꯇꯧꯕꯗꯣ ꯈꯪꯕ꯭ꯔꯥ ꯆꯤꯟꯒ ꯂꯣꯏ ꯈꯨꯝꯖꯤꯟꯗꯤ ꯇꯨꯝꯂꯝꯝꯗꯥꯏꯗ ꯍꯦꯛ ꯇꯧꯕꯅꯦꯕꯀꯣ ꯍꯦꯛ ꯇꯧꯕ ꯂꯣꯏꯔꯒꯁꯨ ꯅ ꯀꯣꯛꯅꯤꯡꯕ ꯕꯦꯔꯥꯅꯤ
ꯅꯪ ꯍꯧꯖꯤꯛ ꯎꯝ ꯑꯩꯈꯣꯏ ꯏꯃꯥꯇꯣꯟ ꯑꯃ ꯂꯩꯕꯗꯣ ꯅꯣꯏꯅ ꯎ ꯂꯩꯕ ꯃꯐꯝꯗꯣ ꯂꯩꯕ꯭ꯔꯥꯅꯦ ꯂꯣꯏꯅꯃꯛ ꯂꯩꯕ꯭ꯔꯥ
ꯑꯩ ꯂꯩꯇ꯭ꯔꯦ